ꯑꯣ
ꯍꯂꯣ
ꯍꯂꯣ ꯇꯥꯕ꯭ꯔꯣ ꯇꯥꯏ ꯇꯥꯏ ꯅꯦꯠꯋꯥꯛꯁꯤꯅ ꯃꯔꯨꯅ ꯈꯟꯗ꯭ꯔꯦꯗ
ꯁꯥꯎꯅꯤꯡꯕ꯭ꯔꯥ ꯅ
ꯔꯤꯖꯥꯏꯟ ꯇꯧꯔꯁꯦꯅ ꯈꯜꯂꯝꯃꯤꯅꯦ
ꯇꯧꯕꯅ ꯇꯥꯅꯕꯅ ꯑꯩ ꯑ ꯇꯨꯝꯕꯗ ꯇꯨꯝꯕꯗ ꯑꯩ ꯀꯣꯛꯁꯦ ꯆꯤꯛꯄꯅ ꯂꯣꯏꯔꯦ
ꯁꯨꯛ ꯁꯥꯔꯤꯉꯩꯁꯦ ꯇꯨꯝꯃꯤꯕ
ꯑꯩꯁ ꯅꯨꯃꯤꯠ ꯇꯥꯈ꯭ꯔꯦꯅ ꯁꯥꯗ꯭ꯔꯦ
ꯎꯝ ꯌꯨꯝ ꯂꯩꯕ꯭ꯔꯣ ꯀꯥꯏꯗ ꯂꯩꯕ꯭ꯔꯣ
ꯑꯩꯗꯤ ꯀꯩꯅꯣꯗ ꯌꯨꯝ ꯈꯨꯟꯗ ꯂꯩꯇꯦꯗ ꯑꯩꯗꯤ
ꯎꯝ ꯀꯥꯏ ꯂꯩꯕꯗꯤ
ꯑ ꯄꯥꯏꯔꯒ ꯂꯩꯗꯤ
ꯄꯥꯏꯕ ꯍꯩꯕꯨꯔꯅꯦ
ꯍꯥꯏꯌꯦ ꯍꯌꯦ
ꯀꯥꯏ ꯀꯥꯏꯗ ꯄꯥꯏꯔꯨꯔꯒꯦ
ꯄꯥꯏꯐꯝ ꯊꯣꯛꯄ ꯄꯪꯄꯥꯏ
ꯅꯈꯣꯜꯁꯦ ꯀꯟꯅ ꯇꯥꯔꯤꯅꯦ
ꯑ ꯑꯃꯨꯛ ꯑꯃꯨꯛꯀꯣ ꯁꯨꯃꯥꯏꯅ ꯍꯥꯏꯌꯦ ꯃꯤꯁꯨ
ꯎꯝ
ꯀꯩꯗꯧꯔꯤꯤꯅꯣ ꯅꯪꯗꯤ
ꯑꯁ ꯑꯩ ꯄꯔꯤꯅ
ꯅꯨꯡꯉꯥꯏꯇ꯭ꯔꯣ ꯄꯥꯏꯕꯗꯣ
ꯑꯁ ꯁꯥꯃꯟꯕꯁꯤꯗꯕꯨꯣ ꯄꯥꯏꯕ ꯌꯥꯗ꯭ꯔꯦ ꯇꯥꯒꯦ ꯇꯧꯔꯦ ꯄꯥꯏꯔꯒ
ꯎꯝ ꯀꯩꯀꯩ ꯇꯧꯔꯒ ꯂꯩꯒꯦ
ꯀꯩꯁꯨ ꯇꯧꯅꯤꯅ ꯑꯗꯨꯝ ꯆꯥꯔꯅꯤ ꯇꯨꯝꯃꯅꯤ ꯀ꯭ꯂꯥꯁ ꯆꯥꯒꯨꯝꯕ ꯑꯗꯨꯝ ꯆꯠꯈ꯭ꯔꯅꯤ ꯂꯥꯛꯑꯅꯤ
ꯑꯣ ꯅꯪꯗꯤ ꯍꯧꯖꯤꯛꯐꯥꯎ ꯁ꯭ꯀꯨꯜ ꯀꯥꯔꯤꯕꯣ
ꯅꯠꯇꯦꯗ ꯀꯂꯁ ꯂꯋꯦꯗ ꯀꯩꯀꯩꯅꯣ ꯀ꯭ꯂꯥꯁ ꯀꯣꯆꯤꯡꯒꯨꯝꯕꯕꯨ
ꯑꯣ ꯀꯩꯒꯤ ꯀꯣꯆꯤꯡ ꯇꯧꯕ꯭ꯔꯣ ꯅꯪꯗꯤ
ꯑꯁ ꯄꯪꯇꯧ ꯇꯧꯕꯅꯤꯅ ꯑꯁꯤ ꯀ ꯇꯦ ꯏꯟꯖꯤꯅꯤꯌꯥꯔꯤꯡ ꯀꯣ
ꯄꯪꯇꯧ ꯇꯧꯒꯅꯨꯍꯦ
ꯄꯥꯏ ꯂꯩ ꯏꯦꯗ ꯀꯣꯏꯗꯤ
ꯑꯁ ꯄꯪꯗꯧ ꯇꯧꯒꯅꯨ ꯑꯗꯨꯝ ꯌꯥꯝ ꯊꯋꯥꯏ ꯌꯥꯝ ꯇꯧ ꯍꯦ
ꯑꯦ ꯍꯅꯨꯈ꯭ꯔꯅꯤꯗ ꯊꯕꯛ ꯐꯪꯗ꯭ꯔꯤꯉꯩꯩꯅ
ꯑꯣ ꯅꯪꯗꯤ ꯅꯨꯄꯥꯅꯦ ꯍꯅꯔꯈꯤꯔꯣꯏꯌꯦ
ꯅꯨꯄꯥꯁꯦ ꯍꯅꯨꯗꯕ꯭ꯔꯥꯅꯦ
ꯅꯨꯄꯥꯗꯤꯀꯣ ꯆꯍꯤ ꯀꯨꯟꯊ꯭ꯔꯥ ꯌꯧꯔꯁꯨ ꯑꯗꯨꯝ ꯎꯝ ꯐꯖꯅ ꯄꯥꯈꯪ ꯃꯄꯨꯡ ꯐꯥꯕ ꯃꯥꯟꯕꯅꯦꯕ ꯑꯍꯟ ꯑꯣꯏꯔꯦꯅ ꯈꯟꯗꯝꯕꯅꯦꯕ
ꯋꯥꯈꯜꯂꯣꯟꯅ ꯈꯔ ꯑꯣꯏꯔꯕꯔꯕꯅꯤꯗ ꯃꯤ ꯑꯇꯩꯒꯤꯗꯤ ꯑꯣꯏꯔꯝꯃꯣꯏꯗ
ꯅꯨꯄꯤ ꯅꯨꯄꯤ ꯆꯍꯤ ꯀꯨꯟꯊ꯭ꯔꯥ ꯌꯥꯎꯕ ꯉꯧꯀꯣ ꯅꯨꯄꯥ ꯆꯍꯤ ꯀꯨꯟꯊ꯭ꯔꯥ ꯌꯧꯕꯒ ꯌꯦꯡꯅꯕ ꯃꯇꯝꯗꯀꯣ ꯅꯨꯄꯤꯅ ꯑꯍꯟ ꯃꯥꯟꯈꯤꯅꯤꯕ ꯑꯗꯨꯝ ꯅꯤꯄꯥꯥ ꯗꯨꯅ ꯑꯉꯥꯡ ꯃꯥꯟꯗꯣꯏꯅꯦ
ꯆꯨꯝꯃꯦꯗ ꯑꯗꯨꯕꯨꯗꯤ
ꯑꯩꯅ ꯉꯥꯡꯕꯗꯤ ꯂꯣꯏ ꯆꯨꯝꯕꯅꯦ
ꯍꯥꯥ
ꯑꯌꯨꯛ ꯇꯣ ꯀꯩꯅꯣ ꯍꯦꯟꯁꯥꯡ ꯍꯥꯎꯇꯥꯕꯩꯔꯥ ꯑꯃꯨꯛ ꯀꯥꯎꯔꯦ ꯑꯣ ꯑꯂꯨꯒ ꯈꯥꯝꯃꯦꯟꯒ ꯑꯂꯨꯒ ꯈꯥꯃꯦꯟꯒ ꯆꯥꯏꯌꯦ
ꯑꯣ
ꯅꯪꯗꯤ
ꯑꯩ ꯆꯥꯛ ꯆꯥꯗꯦꯗ ꯑꯌꯨꯛ ꯆꯥꯅꯤꯡꯗꯦꯕ
ꯑꯁ ꯅꯪꯁꯦ ꯗꯥꯏꯇꯤꯡ ꯇꯧꯕ꯭ꯔꯥ ꯅꯪꯁꯦ
ꯍꯧꯗꯦꯗ ꯕꯥꯜ ꯌꯦꯡꯕ ꯇꯨꯝꯗꯕꯤ ꯑꯗꯨ ꯕꯣꯜ ꯌꯦꯡ ꯂꯩꯕꯒꯤ ꯆꯥꯅꯤꯡꯗ꯭ꯔꯕ
ꯑꯗꯨ ꯅꯣꯏꯅꯥ ꯕꯥꯜ ꯅꯪ ꯕꯣꯜ ꯌꯦꯡꯂꯤꯀꯥꯟꯗ ꯍꯤꯟꯖꯥꯡꯁꯨ ꯑꯃꯨꯛ ꯍꯥꯎꯔꯝꯃꯔꯣꯏ ꯍꯥꯎꯔꯝꯗꯧ ꯃꯗ
ꯎ ꯊꯣꯡꯗ꯭ꯔꯦꯗ
ꯑ
ꯀꯅꯥꯅ ꯊꯣꯡꯕꯤꯗꯣꯏꯅꯣ
ꯌꯥꯝꯅ ꯇꯟꯕ ꯃꯥꯥꯜꯂꯦ ꯍꯦ ꯅꯪꯁꯨ
ꯇꯟꯕ ꯅꯠꯇꯦꯗ ꯆꯥꯅꯤꯡꯗꯕꯒꯤꯅꯦꯗ
ꯎ ꯎꯝ ꯉꯥꯁꯤꯗꯤ ꯍꯧꯖꯤꯛꯇꯤ ꯊꯣꯡꯒꯗ꯭ꯔꯣ
ꯍꯣꯏ ꯍꯣꯔꯦꯟ ꯇꯞꯅꯨꯀꯣ ꯅꯨꯡꯗꯥꯡꯗ
ꯑꯣ
ꯈꯪꯗꯦꯗ ꯑꯗꯨꯁꯨ ꯆ ꯆꯥꯅꯤꯡꯗ꯭ꯔꯗꯤ
ꯃꯤꯗꯤꯀꯣ ꯃꯤꯑꯣꯏꯕꯗꯤꯀꯣ ꯊꯥ ꯑꯍꯨꯝ ꯆꯥꯛ ꯆꯥꯗꯕꯤ ꯍꯤꯡꯕ ꯉꯝꯃꯦ ꯍꯥꯏꯌꯦ
ꯑꯗꯨꯃꯛꯇꯤ ꯉꯝꯃꯣꯏꯗ ꯍꯥꯏꯗꯤ ꯑꯩꯗꯤ ꯁꯤꯒꯔꯥꯅꯤ
ꯑꯁ ꯁꯤꯗꯤ ꯁꯤꯈꯤꯅꯨꯍꯦ
ꯀꯩ ꯀꯩ ꯍꯣꯠꯅꯔꯤꯒꯦ ꯁꯤꯁꯇꯔꯗꯤ
ꯀꯦꯝ ꯍꯣꯠꯅꯗꯦꯗ ꯃꯤꯔꯝ ꯑꯣꯏꯔꯒ ꯂꯩꯌꯦꯗ ꯑꯗꯨꯝ
ꯎ ꯃꯤꯔꯦꯝ ꯃꯛꯇꯤ ꯑꯣꯏꯔꯝꯃꯣꯏꯗ
ꯑꯣꯏꯌꯦ ꯑꯩꯗꯤ
ꯑꯣꯏꯔꯝꯃꯣꯏꯗ
ꯑꯩꯈꯣꯏꯗꯤ ꯍꯧꯒꯠꯂꯅꯤ ꯍꯧꯒꯠꯂꯒ ꯑꯃꯨꯛ ꯇꯨꯝꯃꯥꯅꯤ ꯇꯨꯝꯃꯨꯕꯩ ꯋꯥꯕꯩ ꯑꯃꯨꯛ ꯇꯨꯝꯁꯤꯜꯂꯅꯤꯕꯀꯣ ꯄꯣꯊꯥꯕ ꯑꯣꯏꯅꯀꯣ ꯇꯨꯝꯕꯗꯣ ꯋꯥꯃꯟꯕꯒꯤꯀꯣ ꯑꯃꯨꯛ ꯄꯣꯊꯥꯕꯅꯦ ꯑꯩ
ꯑꯗꯨꯃꯥꯏꯅ ꯇꯧꯕꯅꯤꯗ ꯃꯇꯥꯡ ꯃꯇꯥꯡꯒꯤ
ꯍꯣꯏ ꯑꯗꯨꯒ ꯑꯗꯨꯝ ꯆꯥꯛ ꯊꯣꯡꯉꯅꯤ ꯆꯥꯛ ꯆꯥꯔꯅꯤ ꯂꯣꯏꯔꯒ ꯀꯥꯏꯗꯣ ꯑꯃꯨꯛ ꯐꯣꯟ ꯌꯦꯡꯉꯅꯤ ꯑꯃꯨꯛ ꯇꯨꯝꯃꯅꯤ
ꯆꯥ ꯕꯣꯜ ꯗꯤ ꯌꯦꯡ ꯕꯔꯣ ꯋꯥꯔ ꯀꯞꯕꯨ
ꯌꯦꯡ ꯑꯃꯨꯛ ꯑꯃꯨꯛ ꯌꯦꯡꯕꯁꯨ ꯌꯥꯎꯋꯦ
ꯎꯝ ꯀꯩ ꯀꯔꯝꯕ ꯁꯞꯄꯣꯔꯠ ꯇꯧꯒꯦ
ꯑꯩꯗꯤ ꯑꯥꯔꯖꯦꯟꯇꯤꯅꯥꯅꯦ
ꯑꯁ ꯑꯌꯨꯛꯀꯤꯗꯤ ꯌꯦꯡꯕ꯭ꯔꯥ ꯑꯗꯨꯗꯤ
ꯑꯌꯨꯛꯀꯤꯗꯨ ꯌꯦꯡꯗꯦ ꯑꯩ ꯀꯩꯅꯣ ꯇꯧꯈꯣꯏꯀꯣ ꯊꯕꯛ ꯑꯃ ꯆꯠꯊꯣꯛꯄꯒꯤꯕꯣ
ꯔꯦꯝꯦꯝꯁꯨ ꯊꯕꯛ ꯆꯠꯄ ꯑꯣꯏꯔꯦ
ꯅꯪꯗꯤ ꯌꯦꯡꯕ꯭ꯔꯣ
ꯍꯣꯏ ꯎꯝ ꯌꯦꯡꯉꯦ ꯉꯔꯥꯡꯗꯒꯤ ꯇꯨꯝꯗ꯭ꯔꯤꯗ ꯀꯩ ꯍꯥꯏꯦꯕ
ꯅꯪꯗꯤ ꯀꯅꯥ ꯄꯥꯝꯒ
ꯑꯩ ꯄꯣꯇꯨꯒꯜꯅꯤꯗ
ꯑꯁ ꯍꯥꯏꯅꯗꯦ
ꯐꯣ ꯇꯨꯒ ꯐꯦꯟꯁꯦ ꯑꯗ ꯊꯦꯡꯅꯗꯤ
ꯑꯗꯨꯕꯨꯗꯤꯍꯥꯗꯣꯗꯣ ꯍꯩꯅꯗꯕꯀꯣ
ꯀꯩꯒꯤ ꯍꯩꯅꯗꯕ꯭ꯔꯅꯤ
ꯑꯩꯅ ꯍꯥꯏꯩꯅꯗꯕꯗꯤꯀꯣ ꯍꯣꯏ ꯃꯥꯁꯦ ꯐꯗꯤ ꯐꯩꯌꯦꯕꯀꯣ ꯐꯩꯌꯦ ꯑꯗꯨꯒ ꯃꯥꯗꯣ ꯃꯤꯒꯤ ꯃꯇꯦꯡꯁꯨ ꯄꯥꯡꯉꯦ ꯈꯣꯜꯂꯦ ꯑꯗꯣ ꯐꯕꯨꯗꯤ ꯐꯩꯌꯦ ꯑꯗ ꯃꯥꯗꯣ ꯒꯣꯜꯒꯨꯝꯕ ꯆꯟꯗ꯭ꯔꯅꯤ ꯃꯥꯗꯣ ꯌꯥꯝ ꯁꯥꯎꯋꯦꯕ ꯁꯥꯟꯅꯕꯗꯣ ꯁꯥꯟꯅꯔꯀꯥꯟꯗꯣ ꯃꯥꯗꯣ ꯎ ꯈꯪꯗꯦ ꯐꯨꯠꯕꯣꯜꯒ ꯐꯪꯗ꯭ꯔꯗꯤ ꯌꯥꯝ ꯁꯥꯎꯕꯒꯤ ꯁꯛꯂꯣꯟ ꯑꯃ
ꯎꯠꯄꯗꯣ ꯃꯥꯏ ꯏꯒꯗꯣ
ꯍꯣꯏ ꯃꯥꯗꯣ ꯈꯔ ꯎꯝ ꯁꯥꯎꯒꯟꯕꯒꯤ ꯖꯤꯟ ꯈꯔ ꯂꯩꯕ ꯃꯥꯜꯂꯦꯁ ꯏꯁꯥꯗꯀꯣ ꯍꯥꯏꯕꯗꯤ ꯁꯥꯟꯅꯕ ꯍꯥꯏꯕꯁꯤꯗꯤ ꯑꯗꯨꯗꯤꯀꯣ ꯈꯔ ꯀꯩꯅꯣ ꯇꯧꯒꯗꯕꯅꯦ ꯃꯤꯒꯤꯁꯨ ꯌꯦꯡꯒꯗꯕꯅꯦꯕꯀꯣ ꯑꯗꯣ ꯇꯧꯗꯦꯕ ꯃꯥꯗꯣ
ꯁꯤ ꯃꯤꯦꯁꯤꯗꯤ ꯀꯃꯥꯏꯅ ꯇꯧꯔꯒꯦ ꯑꯃꯨꯛ ꯍꯥꯏꯛꯔꯕꯅꯣ ꯑꯗꯨꯗꯤ
ꯃꯦꯁꯤꯗꯤ ꯃꯥꯒꯤ ꯁꯛꯂꯣꯟꯗꯣ ꯀꯔꯤꯝ ꯍꯣꯡꯗꯕꯅꯣ ꯑꯗꯨꯝ ꯁꯥꯟꯅꯕ ꯊꯣꯛꯄ ꯃꯥꯒꯤ ꯁꯥꯟꯅꯕꯗꯣ
ꯑꯇꯩꯗꯤ
ꯎꯝ ꯃꯁꯤꯗꯤ ꯂꯁꯤ ꯌꯥꯝ ꯑꯣꯏꯌꯦ ꯅꯗꯤ
ꯑ
ꯂꯣꯌꯦꯜ ꯌꯧꯈ꯭ꯔꯦꯅꯦ ꯑꯃꯨꯛ ꯕꯣꯜꯗꯒꯤ ꯂꯣꯌꯦꯜ ꯌꯧꯈ꯭ꯔꯦ
ꯑꯩꯗꯤ ꯃꯒꯨꯟ ꯂꯩꯌꯦꯕ
ꯔꯣꯅꯥꯜꯗꯣꯗꯤ ꯑꯣꯏꯗꯕ꯭ꯔꯥꯅꯦ
ꯑ ꯏꯗꯤꯗ
ꯀꯔꯤ ꯇꯧꯈ꯭ꯔꯒꯦꯅꯦꯃ
ꯑꯁ ꯈꯪꯗꯦ ꯑꯩ ꯍꯩꯅꯧ ꯌꯥꯗꯦ ꯃꯥꯒꯤ ꯑꯩꯒꯤ ꯑꯩꯒꯤ ꯀꯟꯇꯦꯛꯇ ꯂꯩꯕ ꯃꯤꯁꯤꯡꯗꯣ
ꯎꯝ
ꯃꯥꯒꯤ ꯐꯦꯟꯁꯨ ꯌꯥꯎꯋꯦꯕꯀꯣ
ꯎꯝ
ꯑꯗꯣ ꯍꯩꯄꯥ ꯌꯥꯝ ꯁꯥꯏꯌꯦꯕ ꯍꯥꯏꯕꯗꯤ ꯁꯥꯟꯅꯔꯦ ꯅꯪ ꯃꯥ ꯃꯁꯥ ꯃꯁꯥꯅ ꯁꯞꯄꯣꯔꯠ ꯇꯧꯕꯗꯣ ꯑꯗꯨꯝ ꯇꯧꯔꯣ ꯑ ꯑꯗꯨꯁꯨ ꯅꯠꯇꯦꯕ ꯃꯤꯕꯨ ꯑꯃꯕꯨ ꯁꯤꯗꯕ ꯑꯁ ꯂꯣꯏꯔꯦ ꯂꯣꯏꯔꯦ
ꯇꯜꯂꯦꯗ ꯉꯁꯤꯁꯨ ꯐꯖꯩꯗ ꯕꯣꯜꯕꯨꯗꯤ
ꯌꯦꯡꯅꯤꯡꯗꯦꯕ ꯑꯗꯨꯒꯨꯝꯕꯗꯣ ꯍꯥꯏꯗꯤ
ꯆꯅ
ꯍꯣꯏ ꯑꯗꯨ ꯑꯣꯏꯔꯁꯨ ꯔꯣꯅꯥꯜꯗꯣꯁꯨ ꯍꯅꯨꯕ ꯃꯥꯟꯕꯅꯦꯕ ꯃꯥꯏꯗ ꯈꯣꯏꯖꯤꯟꯕꯒꯤ
ꯍꯅꯨꯈ꯭ꯔꯦꯅ ꯍꯅꯨꯕ ꯃꯥꯟꯕ ꯅꯠꯇ꯭ꯔꯦ ꯍꯅꯨꯕꯅꯦ
ꯍꯅꯨꯕ ꯑꯣꯏꯔꯁꯨ ꯃꯥꯗꯤ ꯄꯩꯁꯥ ꯄꯥꯏꯔꯗꯤ ꯈꯔ ꯈꯛꯇꯪ ꯑꯣꯏꯔꯁꯨ ꯃꯥ ꯁꯦꯝꯃꯝꯒꯅꯤꯗꯅ ꯑꯗꯨꯁꯨ ꯌꯥꯗ꯭ꯔꯕ ꯃꯥꯜꯂꯦ ꯃꯃꯥꯏꯗ ꯈꯨꯍꯤꯔꯦ
ꯆꯍꯤ ꯃꯇꯥꯡꯗꯅꯅꯦꯗ ꯑꯗꯨꯕꯨꯗꯤ
ꯆꯍꯤ ꯑꯣꯏꯔꯁꯨ ꯄꯩꯁꯥꯕꯨ ꯂꯩꯔꯗꯤ ꯑꯗꯨꯝ ꯁꯦꯝꯕ ꯌꯥꯕꯅꯦ
ꯎ ꯄꯩꯁꯥꯅ ꯀꯩꯁꯨ ꯇꯧꯕ ꯉꯝꯗꯦꯀꯣ ꯆꯍꯤꯅ ꯌꯥꯝꯃꯗꯤ
ꯑꯗꯨ ꯑꯣꯏꯔꯁꯨ ꯍꯩꯅꯧ ꯌꯥꯗꯦꯅꯦ
ꯍꯩꯅꯧ ꯍꯩꯅꯧ
ꯃꯥꯒꯤ ꯐ꯭ꯔꯦꯟꯁ ꯃꯌꯥꯝꯗꯨꯒ ꯀꯣ ꯑꯅꯤ ꯑꯅꯤ ꯐꯣꯇꯣꯗꯣ ꯑꯅꯤ ꯑꯅꯤ ꯁꯨꯃꯥꯏꯅ ꯁꯦꯝꯃꯒꯀꯣ ꯑꯃꯨꯛ ꯊꯥꯒꯠꯂꯛꯀꯅꯤ ꯃꯥꯗꯤ ꯑꯁꯤ ꯇꯧꯕ ꯉꯝꯕ꯭ꯔꯥ ꯑꯁ ꯑꯁ ꯈꯪꯗꯦ ꯌꯥꯝ ꯇꯧꯋꯦ ꯑꯗꯨꯒꯨꯝꯕ ꯌꯦꯡꯅꯤꯡꯗꯦ ꯑꯗꯨꯅ ꯇꯜꯂꯦ
ꯃꯦꯁꯤꯗꯣ ꯂꯥꯏꯔꯦꯕ ꯀꯣ ꯐꯨꯜ ꯁꯄꯣꯠ ꯁꯦ
ꯍꯣꯏ
ꯑꯁ ꯑꯇꯩꯗꯤ ꯄꯥꯝꯗꯦ ꯑꯗꯨ ꯑꯅꯤ ꯅꯠꯇꯕꯗꯤ
ꯑꯗꯣ ꯀꯩꯅꯣ ꯑꯥꯔꯖꯦꯟꯇꯤꯅꯥꯒꯤ ꯑꯃ ꯅꯨꯄꯥꯗꯣ ꯗꯦꯕꯦꯂꯥ ꯍꯥꯏꯕ꯭ꯔꯣ ꯍꯟꯗꯛꯇꯤ ꯁꯥꯟꯅꯗꯦꯀꯣ ꯃꯥꯗꯣ ꯑꯗꯨ ꯅꯨꯄꯥꯗꯣ ꯃꯁꯥ ꯌꯥꯝ ꯐꯖꯩꯌꯦ
ꯕꯅꯦ
ꯃꯁꯥꯛ ꯌꯥꯝ ꯐꯖꯩꯌꯦ ꯑꯩꯒꯤꯗꯤ ꯃꯥꯗꯣ
ꯐꯖꯕꯅꯤ ꯐꯖꯕꯅꯦ ꯑꯗꯨꯗꯤ ꯎꯝ
ꯑꯁ ꯃꯥꯒꯤ ꯅꯨꯄꯤꯒ ꯃꯥꯒ ꯌꯦꯡꯅꯕꯗꯨꯁꯨ ꯃꯥꯅ ꯐꯖꯩ ꯑꯁ
ꯁꯨꯃꯥꯏ ꯅꯨꯄꯤꯗꯤ ꯌꯥꯝ ꯐꯖꯗꯕꯅꯦꯗ
ꯍꯣꯏ ꯊꯤꯕꯅꯦ
ꯅꯪꯅ ꯅꯪꯅ ꯑꯗꯨꯝ ꯍꯦꯜꯂꯝꯗꯧ ꯃꯥꯜꯂꯦꯗ
ꯍꯣꯏ ꯍꯦꯟꯕꯗꯤ ꯑꯗꯨꯝ ꯐꯣꯂꯣꯋꯥꯔ ꯗꯤ ꯃꯅꯥ ꯌꯝꯃꯦ ꯍꯦꯟꯗꯅꯗꯤ ꯀꯩꯅꯣꯅꯦ ꯃꯤ ꯎ
ꯍꯣꯏꯗ ꯍꯣꯏꯗ ꯈꯪꯉꯤꯗ
ꯃꯊꯪꯒꯤ ꯃꯦꯠꯁꯇꯤ ꯌꯦꯡꯒꯗ꯭ꯔꯣ
ꯑꯩꯗꯣ ꯀꯩꯅꯣ ꯍꯣꯏ ꯌꯥꯔꯗꯤ ꯌꯦꯡꯒꯅꯤ ꯈꯪꯗꯦ ꯌꯨꯝ ꯌꯨꯝ ꯆꯠꯇꯕꯅꯤꯅꯀꯣ ꯌꯨꯝ ꯌꯨꯝꯗ ꯂꯩꯔꯤꯀꯥꯟ ꯐꯖꯅ ꯌꯦꯡꯉꯦꯕꯀꯣ
ꯑꯣ ꯑꯣ ꯑꯣ
ꯅꯪꯗꯤ ꯅꯊꯥꯟꯗ ꯂꯩꯕ꯭ꯔꯣ
ꯎꯝ ꯏꯊꯥꯟꯗ ꯂꯩꯗ
ꯑꯣ
ꯂ꯭ꯌꯦꯟ ꯇꯥ ꯂꯩꯕꯅꯤꯅꯥ ꯀꯣ
ꯍꯣꯏ ꯅꯪ ꯅꯊꯥꯟꯗ ꯂꯩꯕꯒꯤꯅꯦ ꯅꯪ ꯆꯥꯛ ꯊꯣꯡꯅꯤꯡꯗ꯭ꯔꯤꯗꯣ
ꯍ ꯀꯥꯅ ꯊ ꯅꯨꯊ ꯑꯗꯨꯁꯨ ꯆꯞ ꯃꯥꯟꯅꯕ